ꯅꯪꯒꯤꯗꯤ ꯆꯠꯂꯤꯅꯣ
ꯑꯩꯒꯤꯗꯤ ꯆꯠꯂꯦ ꯑꯩꯒꯤꯗꯤ ꯅꯪꯉꯣꯟꯗ ꯀꯃꯥꯏꯅ ꯂꯥꯛꯇꯕꯅꯣꯀꯣ ꯑꯁꯤ ꯂꯣꯏꯔꯒ ꯑꯃꯨꯛ ꯌꯦꯡꯁꯦ ꯑꯣ ꯍꯥꯏꯔꯒꯀꯣ ꯑꯩꯅ ꯑꯗꯨꯝ ꯌꯦꯡꯕꯗꯣ ꯎꯝ ꯅꯪ ꯅꯪ ꯍꯧꯖꯤꯛ ꯐꯥꯏꯚ ꯂꯣꯏꯔꯦ ꯍꯥꯏꯔꯗꯤ ꯑ ꯑꯃꯨꯛꯀ ꯑꯦ ꯍꯥꯏꯔꯔꯣꯏꯒꯦ
ꯀꯥꯎꯋꯦ ꯑ ꯅꯪ ꯈꯪꯕꯗ ꯑꯗꯣ ꯑꯗꯨꯝ ꯈꯪꯈ꯭ꯔꯣ
ꯑꯣ ꯍ
ꯍꯥꯏꯔꯔꯣꯏꯒꯦ ꯎꯝ ꯀꯔꯤ ꯀꯔꯤ ꯃꯔꯝꯅ ꯉꯥꯡꯁꯤꯔꯥ ꯍꯧꯖꯤꯛꯇꯤ
ꯀꯔꯤ ꯉꯥꯡꯁꯤꯔ
ꯁꯥꯏꯔꯒ ꯁꯖꯤꯛ ꯀꯥꯟꯁꯤ ꯀꯣ ꯃꯇꯝꯁꯦ ꯀꯃꯥꯏꯅ ꯇꯧꯁꯤꯔ ꯅꯍ ꯉꯁꯥꯏ ꯑ ꯉꯁꯥꯏꯒꯤꯗꯨꯁꯨ ꯑꯩꯅ ꯍꯥꯏꯒꯦ ꯇꯧꯕꯅꯦ ꯀꯥꯎꯈ꯭ꯔꯦ ꯑꯃꯨꯛꯀ ꯍꯥꯏꯕ ꯌꯥꯗꯦ ꯍꯥꯏꯔ ꯍꯥꯏꯔꯒꯦ ꯑꯗꯨꯒ ꯍꯣꯏ ꯁꯤꯗ ꯍꯥꯏꯕ ꯌꯥꯗ꯭ꯔꯦ
ꯑ ꯑ ꯌꯥꯏ ꯌꯥꯏ
ꯑꯩꯈꯣꯏꯒꯤ ꯀꯩꯅꯣꯗ ꯒ꯭ꯔꯨꯞꯇ ꯑꯦ ꯂꯥꯜꯂꯦ ꯍꯥꯏꯔꯔꯣꯏ ꯍꯥꯏꯕ ꯃꯤꯁꯨ ꯌꯥꯝ ꯌꯥꯎꯋꯦ
ꯑꯣ ꯑ ꯅꯥꯍꯟꯗꯣ
ꯑ
ꯁꯔ ꯁꯔꯅ ꯍꯥꯏꯕꯅꯦ
ꯀꯔꯤ ꯍꯥꯏꯕ꯭ꯔꯥ
ꯑ ꯃꯥꯗꯣ ꯀꯩꯅꯣꯗ
ꯍꯤꯗꯣ
ꯍꯣꯏ ꯑꯗꯨꯗ ꯌꯥꯗꯦ ꯍꯥꯏꯅꯦ ꯃꯈꯥꯗ ꯂꯩꯕ
ꯃꯈꯥꯗ ꯂꯩꯕ ꯌꯥꯗꯦ ꯍꯥꯏꯕꯗꯤ ꯀꯔꯤꯅꯣ
ꯌꯨꯝꯗꯣ
ꯑꯥ
ꯗꯤꯁꯇꯞ ꯌꯥꯝ ꯇꯧꯋꯦ ꯍꯥꯏꯅꯦ ꯃꯥ ꯂꯥꯛꯑꯗꯤ
ꯑꯗꯨꯃꯥꯏꯅ ꯍꯥꯏꯌꯦ
ꯑꯥ
ꯑꯩ ꯑꯩꯁꯨ ꯑꯗꯨꯃꯥꯏꯅ ꯇꯥꯏꯌꯦꯕ ꯑꯃ ꯃꯣꯏꯒꯤ ꯃꯣꯏꯒꯤ ꯍꯦꯛꯅ ꯅꯀꯟꯗ ꯂꯩꯕ ꯑ ꯑꯃꯗꯨꯒ ꯑꯩꯈꯣꯏꯒ ꯄꯨꯂꯝꯕ ꯈꯔ ꯑꯩꯥ ꯃꯥꯟꯕ ꯑꯩ ꯃꯥꯟꯕꯗꯣ ꯈꯪꯉꯦꯀꯣ ꯑꯗꯨꯒ ꯀꯣꯏꯔꯝ ꯑꯗꯨꯒ ꯀꯣꯏꯔ ꯑꯗꯨꯒ ꯀꯣꯏꯔꯝꯕꯗꯣ ꯑꯗꯨ ꯅꯨꯄꯥꯗꯣ ꯑꯗꯨ ꯅꯨꯄꯥꯗꯨꯅ ꯍꯥꯏꯕꯤꯌꯦ ꯍꯥꯏꯌꯦꯕ ꯑꯗꯨ ꯑꯗꯨ ꯑꯩ ꯃꯥꯟꯕ ꯅꯨꯄꯤ ꯀꯣꯏꯅꯤ ꯅ ꯏꯗ
ꯍꯣꯏ ꯍꯣꯏ ꯍꯣꯏ ꯍꯣꯏ ꯔꯨꯃꯦꯦꯟ ꯔꯕ ꯎ
ꯍꯣꯏ ꯍꯥꯏꯌꯦ ꯍꯥꯏꯌꯦꯕ ꯃꯈꯣꯏꯒꯤ ꯎꯝ ꯑꯗꯨꯗ ꯂꯩꯕ ꯀꯩꯅꯣ ꯔ ꯂꯩꯕꯁꯤꯡ ꯌꯦ ꯀꯩꯅꯣ ꯋꯥꯣꯠꯁꯦꯄꯒ꯭ꯔꯨꯄꯦ ꯁ ꯀꯩꯅꯣ ꯌꯥꯝꯅ ꯇꯧꯕ ꯃꯥꯜꯂꯦ ꯑꯗꯨꯀꯥꯏꯀꯥꯏꯗꯕ꯭ꯔꯥ ꯍꯥꯏꯕ ꯑꯩꯅ ꯍꯥꯏꯕꯗ
ꯑꯗꯨ ꯑꯗꯨꯅꯦ
ꯅꯨꯄꯥꯗꯨꯅ ꯑ ꯅꯨꯄꯤꯗꯨꯒꯤ ꯐꯣꯟꯗꯒꯤ ꯅꯨꯄꯥꯗꯨꯅ ꯒ꯭ꯔꯨꯞꯇꯨꯗ ꯊꯥꯕ ꯑꯣꯏꯔꯝꯃꯁꯨ ꯅꯨꯄꯤꯅ ꯎꯔꯗꯤ ꯐꯠ ꯊꯠꯄ ꯀꯔꯤ ꯇꯧꯕ꯭ꯔꯥ ꯍꯥꯏꯕ ꯑꯩꯅ ꯍꯥꯏꯕꯗꯤ
ꯑꯥ ꯅꯨꯄꯥꯅ ꯊꯥꯕ
ꯅꯠꯇꯦ ꯑꯗꯨꯝ ꯑꯩꯅ ꯍꯥꯏꯕ
ꯍ ꯍ ꯑꯗꯨ ꯑꯥ ꯇꯥꯏ ꯍꯦꯒꯦ
ꯑꯃꯨꯛꯀ ꯇꯧꯒꯅꯤ ꯑꯃꯨꯛꯀꯁꯨ ꯇꯧꯒꯅꯤ ꯍꯥꯏꯅ ꯍꯥꯏꯌꯦ ꯍꯥꯏꯕꯗꯣ ꯑ ꯑꯗꯨ ꯑꯗꯨ ꯁꯥꯎꯅꯤꯡꯂꯒ ꯑꯗꯨꯃꯥꯏꯅ ꯎꯁꯤꯠꯇ꯭ꯔꯒ ꯍꯥꯏꯕꯗꯨ ꯅꯨꯄꯥꯅꯁꯨ ꯍꯥꯏꯕ ꯑꯣꯏꯔꯝꯕ ꯌꯥꯏ ꯑꯗꯨꯕꯨ ꯄꯥꯥꯗꯅ ꯍꯥꯏꯔꯗꯤ ꯍꯥꯏ ꯍꯥꯏꯕꯗꯨ ꯎꯔꯗꯤꯅ ꯅꯨꯄꯤꯁꯤꯅ ꯐꯠ ꯀꯛ ꯊꯠꯄ ꯀꯔꯤ ꯇꯧꯕ꯭ꯔꯥ ꯍꯥꯏꯕ ꯑꯩꯒꯤ ꯋꯥꯈꯜꯗꯅꯦꯀꯣ ꯁꯤꯁꯦꯀꯣ ꯅꯨꯄꯥꯗꯨꯅ ꯍꯥꯏꯕ ꯑꯣꯏꯔꯝꯃꯗꯤ
ꯑꯗꯣ ꯀꯇ ꯏꯗꯒꯣ ꯑ ꯃꯤ ꯑꯇꯣ ꯄ ꯅꯝꯕꯔ ꯊꯝꯗꯦ ꯍꯥꯏꯅꯦ ꯅꯨꯄꯤꯅ ꯅꯨꯄꯤꯒꯤꯅ ꯀꯟꯇꯛꯇ
ꯑꯗꯨ ꯑꯣꯏꯔꯗꯤ ꯅꯨꯄꯤꯁꯤꯒꯤ ꯅꯨꯄꯤꯁꯤꯅ ꯑꯁꯣꯏꯕꯁꯦ ꯑꯩꯅ ꯍꯥꯏꯅꯤꯡꯈ꯭ꯔꯦ ꯍꯧꯖꯤꯛꯇꯤ ꯅꯨꯄꯥ ꯆꯠꯄ ꯈꯨꯗꯤꯡ ꯂꯥꯞꯊꯣꯛꯄ ꯈꯨꯗꯤꯡ ꯄꯅꯦꯕ ꯅꯨꯄꯤ ꯅꯠꯇꯦꯕ
ꯎꯝ ꯍꯣꯏ
ꯑꯗꯨ ꯑꯣꯏꯔꯗꯤ ꯀꯔꯤ ꯀꯔꯤ ꯇꯧꯕ ꯇꯥꯏ
ꯍ ꯀꯔꯤ ꯇꯧꯕ ꯇꯥꯏ ꯎ
ꯑꯩꯈꯣꯏꯅꯗꯤ ꯀꯔꯤꯁꯨ ꯇꯧꯕ ꯇꯥꯗ꯭ꯔꯦ ꯑꯩꯈꯣꯏꯒꯤꯗꯤ ꯃꯊꯧ ꯂꯩꯇꯦ ꯇꯔ꯭ꯦ
ꯆꯠꯈꯔ꯭ꯥꯅꯤ ꯄꯥꯏ ꯂꯩ
ꯁꯦꯔ ꯆꯠ ꯅꯤ ꯑꯗꯨꯨ ꯃꯥꯔꯤ ꯁꯣ ꯄꯥꯡ ꯀ꯭ꯔꯁꯤ
ꯎꯝ ꯊꯕꯛꯁꯨ ꯇꯧꯔꯒ ꯊꯕꯛ ꯇꯧꯔꯒ ꯍꯣꯠꯅꯅꯤꯡꯕꯒꯤ ꯃ ꯃ ꯂꯩꯇ꯭ꯔꯦ ꯋꯥꯈꯜ ꯃꯥ ꯀꯣ ꯃꯥꯒꯤ ꯅꯨꯄꯤ ꯑꯣꯏꯅꯤ ꯑꯃ ꯅꯨꯄꯥꯗꯨꯒꯤ ꯅꯨꯄꯤ ꯑꯣꯏꯅꯤꯡꯕꯗꯒꯤ
ꯎꯝ ꯑꯗꯣ ꯁꯤ ꯃꯅꯥꯎꯅꯨꯄꯤꯗꯣ ꯑꯗꯨꯝ ꯃꯅꯥꯎꯅꯨꯄꯤꯗꯣ ꯑꯗꯨꯅ ꯑ ꯃꯕꯥꯅꯤ ꯋꯥꯔꯤ ꯁꯥꯕ ꯃꯕꯥꯅꯤꯁꯦ ꯈꯔ ꯑꯗꯨꯝ ꯁꯄꯣꯔꯠ ꯇꯧ
ꯇꯧꯅꯕꯒꯤ ꯃꯑꯣꯡꯗ ꯂꯩꯌꯦꯕꯀꯣ
ꯑꯗꯨ ꯍꯥꯏꯔꯒ ꯍꯣꯏ ꯆꯠꯄꯅꯁꯨ ꯐꯩꯌꯦ ꯆꯠꯂꯗꯤ ꯅꯃꯥꯒꯤꯁꯨ ꯑꯗꯨꯝ ꯁꯦꯕꯥꯒꯨꯝꯕꯀꯣ ꯑꯗꯨꯝ ꯄꯥꯝꯕꯒꯨꯝꯕ ꯑꯗꯨꯝ ꯂꯧꯕ ꯄꯩꯁꯥ ꯄꯩꯁꯥꯗꯣ ꯑꯗꯨꯒꯝꯗ ꯍꯥ ꯋꯥ
ꯌꯥ ꯑꯗꯨ ꯑꯣꯏꯔꯗꯤ ꯑꯅꯤꯃꯛ ꯁꯦ ꯑꯗꯨ ꯑ ꯑꯗꯨꯒꯤ ꯋꯥꯈꯜꯗ ꯂꯩ ꯈꯔ꯭ꯦꯕ
ꯑꯗꯨꯅꯦ ꯍꯣꯏ ꯃꯥ ꯑꯗꯨ ꯅꯨꯄꯥ ꯑꯩꯈꯣꯏꯗ ꯆꯠꯂꯗꯤ ꯄꯩꯁꯥꯗꯤ ꯂꯩꯔꯅꯤ ꯇꯔꯝꯗꯔ ꯍꯣꯏ
ꯑꯩꯅ ꯑꯩꯅ ꯑꯗꯨꯝ ꯄꯥꯎ ꯇꯥꯕ ꯃꯇꯝꯗ ꯅꯨꯄꯥ ꯑꯩꯈꯣꯏꯒꯤ ꯏꯃꯨꯡꯗꯣ ꯃꯈꯣꯏꯒꯤ ꯂꯩꯀꯥꯏꯗ ꯌꯥꯝꯅ ꯆꯥꯟꯅꯗꯦ ꯍꯥꯏꯌꯦꯕ ꯃꯤꯁꯤꯡꯒ ꯈꯔ ꯇꯣꯡꯉꯥꯜꯂꯦ ꯍꯥꯏ ꯀꯃꯣꯏꯁꯦ
ꯑ ꯃꯥꯒꯤ ꯀꯩꯅꯣꯗ ꯃꯥꯗꯣ ꯂꯩ ꯀꯩꯅ ꯌꯨꯝꯗ
ꯑꯗꯨꯒ ꯃꯤꯅꯁꯨ ꯅꯨꯡꯁꯤꯗꯦ ꯍꯥꯏꯌꯦꯕ ꯃꯣꯏ ꯏꯃꯨꯡꯗꯣ
ꯎ
ꯌꯥꯗꯦ ꯍꯥꯏꯌꯦ ꯆꯠꯅꯕ ꯌꯥꯕ ꯊꯕꯛ ꯇꯧꯗꯦ ꯍꯥꯏꯌꯦꯕ ꯃꯄꯥꯗꯒꯤ ꯍꯧꯔꯒ ꯃꯃꯥꯗꯒꯤ ꯇꯧꯔꯒ ꯏꯅꯣ
ꯑ ꯑꯗꯨ ꯅ꯭ꯔꯗꯤ ꯑꯇꯣꯞꯄꯗꯤ ꯂꯩꯇ꯭ꯔꯕꯅꯤꯅ ꯎꯄꯥꯥꯏ ꯂꯩꯇ꯭ꯔꯔꯤꯅꯦ ꯑꯩꯈꯣꯏꯗꯤ ꯅꯤꯡꯕ ꯆꯆꯥ ꯀ ꯃꯥꯅ ꯆꯠꯂꯒ ꯑꯩꯈꯣꯏꯒꯤꯗꯤ ꯃꯥꯡꯕ ꯂꯩꯇ ꯠꯇꯅ
ꯃꯥꯡꯕꯗꯤ ꯂꯩꯇꯦ ꯃꯥꯅ ꯋꯥꯈꯜ ꯅꯨꯡꯉꯥꯏꯕꯗꯤ ꯂꯥꯛꯑꯣ ꯑꯗꯨꯃꯥꯏꯅ ꯇꯧꯋꯦ ꯑꯗꯨꯃꯥꯏꯅ ꯇꯧꯋꯦ ꯑꯗꯨ ꯑꯃꯨꯛ ꯍꯥꯏꯔꯛꯀꯅꯤ
ꯑꯩꯅ ꯑꯩꯒꯤ ꯑꯩꯒꯤ ꯀꯝꯐꯣꯔꯠ ꯑꯩꯅ ꯄ ꯋꯦꯁ ꯇꯧꯈꯤꯕꯗꯣ ꯄꯥꯝꯃꯨꯔꯛꯏꯅꯦ ꯍꯧꯖꯤꯛ ꯑꯩꯗꯤ
ꯃꯖꯝꯕꯤ ꯌꯥꯕ ꯑꯦꯚ꯭ꯔꯤꯗꯦ ꯑꯗꯨꯅꯦ ꯄꯩꯁꯥ ꯄꯩꯁꯥꯥꯕ
ꯎꯝ ꯃꯥꯅ ꯃꯥꯗ ꯑꯩꯈꯣꯏꯅ ꯂꯥꯛꯄꯗꯨ ꯄꯩꯁꯥ ꯌꯥꯝ ꯇꯤꯡꯕꯅꯦ ꯑꯗꯨꯗ ꯑꯗꯨ ꯆꯥꯅꯤꯡꯉꯦ ꯑꯗꯨ ꯄꯨꯔꯛꯄꯤꯌꯣ ꯍꯥꯏꯗꯨꯅꯦꯀꯣ ꯑꯃꯨꯛꯀꯀꯣ ꯑꯩꯗꯤ ꯄꯩꯁꯥ ꯀꯌꯥ ꯑꯃꯨꯁꯨ ꯇꯤꯟꯈꯤꯕ꯭ꯔꯥ ꯈꯜꯂꯨꯅꯦ ꯑꯗꯨ
ꯑꯁꯤ ꯈꯔꯀꯤ ꯅꯠꯇꯦ ꯑꯇꯩꯒꯤꯁꯨ ꯑꯗꯨꯃꯥꯏꯅ ꯇꯧꯕꯅꯦ
ꯎꯝ
ꯑ ꯑꯗꯨꯝ ꯀꯥꯎꯒꯗꯣꯏ
ꯎꯝ ꯑꯩꯈꯣꯏ ꯑꯩꯈꯣꯏ ꯈ ꯅꯠꯇ ꯃꯃ ꯈꯨꯝꯅꯈꯤꯕ ꯅꯨꯄꯥꯁꯤꯡ ꯂꯣꯏꯅꯃꯛꯇ ꯃꯥꯟꯅꯗꯧꯕꯗꯣ ꯌꯥ ꯃꯌꯨꯝꯗꯒꯤꯀꯣ ꯃꯥꯗꯤ ꯃꯌꯨꯝꯗꯒꯤ ꯄꯩꯁꯥ ꯄꯥꯛ
ꯑꯣ
ꯍ
ꯍꯣꯏ
ꯌꯥꯗꯕ ꯌꯥꯗꯕ
ꯎꯝ
ꯅꯨꯡꯉꯥꯏꯌꯦ ꯃꯥꯗꯤ ꯈꯔ ꯅꯨꯡꯥꯏꯇꯦ ꯈꯔꯥ ꯈꯛ ꯣꯛ ꯃꯀꯣꯛ ꯈꯔ ꯈꯛ ꯆꯤꯛꯄꯁꯨ ꯌꯥꯝ ꯆꯤꯛꯄꯒꯨꯝꯅ ꯇꯧꯒꯗ꯭ꯔꯥ
ꯑ ꯁꯤ ꯄꯝꯃꯦ ꯈꯪꯉꯦ ꯁꯨ ꯃꯒꯤꯗꯤ ꯑ ꯍꯦꯟ ꯈꯔꯦ ꯑꯁꯤꯃꯕ
ꯑꯪ ꯅꯪ ꯑꯗꯨꯃꯥꯏꯅ ꯇꯧꯕ ꯉꯝꯕ꯭ꯔꯥ ꯍꯥꯏꯕ ꯑꯗꯨ ꯅꯨꯄꯤ ꯁꯦ ꯑꯩꯈꯣꯏꯁꯦ ꯑꯦꯚ꯭ꯔꯤ ꯃꯟ ꯄꯨꯛ ꯅꯔꯤꯕꯅꯦꯕꯀꯣ ꯑꯃꯗꯣ ꯂꯥꯛꯄꯅꯦꯀꯣ ꯑꯗꯨ ꯅꯥꯕꯗꯣ ꯑꯩꯁꯨ ꯅꯥꯏ ꯃꯥꯁꯨ ꯅꯥꯏ ꯅꯪꯁꯨ ꯅꯥꯏ ꯂꯣꯏ ꯃꯅꯩ ꯃꯥꯅ ꯅꯥꯕꯅ ꯍꯦꯟꯕ ꯃꯥꯟꯗ꯭ꯔꯣ
ꯑꯗꯨꯅꯦ ꯑꯗꯨ ꯃꯥꯒꯤ ꯋꯉꯥꯡꯗꯣ
ꯑꯗꯨꯒꯤ ꯊꯥꯏꯅ ꯑꯃ ꯑ ꯑꯃ ꯑꯁꯤꯒꯤꯒ ꯎꯝ ꯑꯩꯈꯣꯏꯔꯣꯝꯒꯤ ꯑꯃ ꯑꯩꯈꯣꯏꯒꯤ ꯖꯥꯠꯅꯗꯕ ꯑꯃ ꯀꯣꯏꯔꯝꯕꯗꯣ
ꯍꯣꯏ ꯍꯣꯏ
ꯑ ꯑꯗꯨꯅ ꯃꯥꯒꯤ ꯄꯨꯛꯇ ꯍꯥꯞꯅꯤꯉꯥꯏ ꯍꯥꯏꯅ ꯍꯥ
ꯀꯣ ꯐꯔꯁꯀꯤꯗꯤꯀꯣ
ꯅꯠꯇꯦ ꯅꯠꯇꯦ ꯑ ꯇꯥꯡꯀꯨꯜ ꯇꯥꯡꯀꯨꯜꯗ
ꯁꯤꯅꯤꯌꯔꯗꯣ
ꯅꯠꯇꯦꯅꯦ ꯃꯥꯜꯂꯦ ꯑꯗꯨ ꯑꯗꯨꯅ ꯀꯩꯅꯣ ꯇꯧꯕꯤꯕꯗꯣ ꯑꯗꯨꯅ ꯄꯨꯛꯇ ꯍꯥꯞꯅꯤꯡꯉꯥꯏ ꯄꯨꯛ ꯅꯥꯐꯝ ꯑꯗꯨꯇ ꯍꯥꯞꯅꯤ ꯍꯥꯏꯅ ꯂꯩꯕꯤꯕꯗꯣ
ꯎꯝ
ꯑꯗꯨ ꯃꯥꯅ ꯍꯦꯟ ꯖꯤꯟꯅ ꯃꯥ ꯑꯩꯈꯣꯏ ꯂꯣꯏꯅꯃꯛ ꯅꯥꯕ ꯂꯩꯅꯥꯅꯦꯕ ꯑꯗꯨ ꯃꯥꯅꯦ ꯃꯥꯒꯤꯅ ꯍꯦꯟꯕ꯭ꯔꯥ ꯈꯪꯗꯦꯅꯦ
ꯑꯗꯨꯝ ꯇꯧꯒꯅꯤ ꯍꯥꯏꯗꯤ ꯑꯇꯩ ꯀꯣꯜ ꯇꯧꯔꯒꯦꯀꯣ ꯄꯥ ꯑꯇꯩ ꯀꯣꯜ ꯇꯧꯔꯗꯤ ꯑ ꯑꯁꯤ ꯅꯨꯄꯥꯅ ꯑꯩꯗꯥꯛ ꯀꯣꯏꯕꯗ ꯀꯣꯏꯕ ꯅꯨꯄꯥꯁꯤꯅ ꯑꯗꯨꯃꯥꯏꯅ ꯇꯧꯕꯤ ꯑꯗꯨꯃꯥꯏꯅ ꯇꯧꯕꯤꯅꯦ ꯑꯩ ꯌꯥꯝ ꯅꯨꯡꯉꯥꯏꯇꯦ ꯑꯗꯨꯝ ꯑꯗꯨꯝ ꯂꯣꯏ ꯁꯤꯌꯔ ꯇꯧꯒꯅꯤ ꯑꯗꯨꯒ ꯌꯥꯝ ꯑꯥ ꯏ
ꯍꯣꯏ ꯍꯣꯏ ꯂꯧꯕꯗꯣ ꯁꯤꯝꯄꯦꯊꯤꯟ ꯂꯧꯕꯗꯣ ꯑꯗꯨꯒꯤ ꯅ ꯅꯍꯥꯟꯗꯣ ꯑ ꯑꯩ ꯉꯝꯗꯦ ꯑꯗꯨ ꯇꯧꯗꯦ ꯅꯨꯡꯇꯤꯒꯤ ꯑꯩ ꯉꯝꯗꯦ ꯑꯩ ꯃꯁꯥ ꯉꯝꯗꯦ ꯇꯧꯗꯦ ꯑꯗꯥ ꯇꯧꯗꯦ ꯍꯥꯏꯃꯟ ꯃꯥꯒꯤ ꯃꯅꯥꯛꯀꯤ ꯅꯨꯄꯤ ꯗꯦꯂꯤ ꯀꯩꯅꯣ ꯑꯥꯗ ꯆꯪꯈꯤꯕ ꯅꯨ
ꯑꯥ ꯑꯗꯨꯗꯨꯅ ꯍꯧꯖꯤꯛ ꯃꯅꯥꯎꯅꯨꯄꯤ ꯂꯩꯕꯗꯣ ꯑꯗꯨꯒꯤ ꯃꯆꯦꯗꯨꯅ ꯑ ꯅꯪꯁꯨ ꯅꯪ ꯅꯥꯗꯕ ꯅꯨꯃꯤꯠ ꯂꯩꯇꯦ ꯍꯥꯏꯔꯒ ꯉꯥꯡꯂ ꯂꯩꯌꯦ
ꯑꯣ ꯑꯗꯨꯅꯦ ꯍꯥꯏꯁꯦ
ꯅꯪ ꯅꯪꯗꯤ ꯅꯗꯕ ꯅꯥꯗꯕ ꯃꯇꯝ ꯂꯩꯇꯦ ꯅꯪꯗꯤ ꯑꯗꯨꯝ ꯅꯥꯒ ꯂꯩꯌꯦ ꯍꯥꯏ ꯑꯗꯨꯒ ꯈꯪꯗꯦ ꯉꯥꯏꯍꯥꯛꯇꯪ ꯈꯨꯗꯛꯇꯪꯗ ꯑꯃꯨꯛ ꯐꯥꯕꯅꯦ
ꯑꯗꯨꯃ ꯑꯗꯨ ꯍ ꯂꯥꯏꯕꯅꯦ ꯑ ꯅꯨꯄꯥꯗꯣ
ꯑꯥ
ꯍꯧꯖꯤꯛꯀꯤ ꯅꯨꯄꯥꯗꯣ ꯊꯥꯏꯅ ꯀꯣ
ꯑꯥ
ꯍꯥꯏꯗꯤ ꯑꯗꯨꯝ ꯄ꯭ꯔꯣꯕ꯭ꯂꯦꯝ ꯊꯣꯛꯏꯅꯕꯀꯣ ꯅꯍꯥꯟꯁꯨ ꯊꯥꯛꯄꯒꯤ ꯑ ꯄꯣꯀꯦꯗꯥꯥ ꯑꯣ ꯅꯨꯄꯤꯒꯤꯅꯦ ꯍꯥꯏꯕ ꯑꯗꯨꯃꯥꯏꯅ ꯇꯧꯒꯦꯗꯤ ꯑꯩꯒꯤ ꯃꯃꯥꯡ ꯑꯩꯒꯤ ꯑꯩꯒ ꯂꯩꯕ ꯃꯇꯝꯗ ꯇꯧꯋꯣ ꯑꯇꯣꯞꯄ ꯃꯇꯝꯗꯤ ꯇꯧꯒꯕꯅꯨ ꯍꯥꯏꯌꯦ ꯑꯗꯨꯃꯥꯏꯅ ꯍꯥꯏꯗꯤ ꯌꯥꯔꯦ ꯑꯗꯨꯅ ꯏ ꯑ ꯃꯄꯥꯟꯗ ꯂꯩꯕ ꯃꯅꯥꯎ ꯅꯨꯄꯤꯗꯣ ꯃꯅꯥꯎ ꯅꯨꯄꯤꯗꯣ ꯏꯕꯥꯅꯤꯅ ꯍꯥꯏꯕꯅꯦ ꯑꯗꯨꯗꯤ ꯅꯪꯒ ꯂꯩꯕ ꯃꯇꯝꯗ ꯑꯗꯨꯨꯝ ꯊꯛ ꯊꯛꯑꯗꯤ ꯅꯪꯒꯤꯗꯤ ꯔꯦꯁꯄꯦꯛ ꯂꯩꯔꯔꯣꯏꯅꯦ ꯑꯗꯨꯃꯥꯏꯅ ꯍꯥꯏꯔꯒꯦ ꯃꯥꯗꯤ ꯔꯥꯎ ꯌꯥꯝ ꯎꯕ ꯀꯃꯥꯏꯅꯁ
ꯑ ꯃꯗꯤ ꯑꯃ ꯂꯩꯕꯅꯦ ꯃꯥꯒꯤ ꯑꯃ ꯀꯣ ꯑ ꯅꯨꯄꯥꯗꯤ ꯑꯩꯒꯤ ꯑꯁꯤ ꯅꯨꯄꯥꯗꯤ ꯑ ꯃꯤ ꯑꯇꯣꯞꯄꯒ ꯊꯛꯇꯦ ꯑꯩ ꯑꯩꯒꯤ ꯃꯃꯥꯡꯗ ꯈꯛ ꯊꯛꯄꯅꯦ ꯍꯥꯏꯔ ꯃꯥꯗꯤ ꯅꯨꯡꯉꯥꯏꯔꯤꯅꯦ ꯑꯗꯨ
ꯑꯗꯨꯨꯅꯦ ꯅꯨꯡꯉꯥꯏꯔꯤꯌꯦ
ꯑꯗꯨ ꯑꯩꯅ ꯑꯃꯨꯛ ꯐꯣꯟ ꯇꯧꯔꯛꯀꯦꯀꯣ ꯁꯤꯒꯤ ꯃꯔꯝꯗ ꯍꯣꯏ ꯍꯣꯏ